ꯑꯗꯣ ꯁꯤꯦ ꯇꯥꯕ ꯇꯥꯏ ꯇꯥꯏ ꯇꯥꯏ ꯇꯥꯏ ꯑꯁ ꯅꯨꯡꯉꯥꯏꯇꯦꯅꯦ ꯁꯤ ꯏꯁꯄꯤꯀꯔꯁꯤ ꯀꯣ
ꯀꯔꯤꯅꯣꯍꯣꯏꯗꯤ ꯇꯥꯏꯌꯦ ꯇꯥꯏꯌꯦ
ꯑꯩꯗꯤ ꯑꯗꯤ ꯀꯑꯌꯦ ꯑꯗꯨ ꯅꯪ ꯂꯥꯞꯅ ꯌꯦꯒ ꯀ ꯇ ꯉꯥꯡ ꯑꯃ ꯀꯨꯝ ꯇꯧꯏꯦ
ꯑꯁꯣꯛꯄ ꯋꯥꯔꯤ ꯁꯥꯟꯅꯩꯑꯕ꯭ꯔꯣ
ꯍꯥꯥ
ꯑꯁꯣꯛꯀ ꯋꯥꯔꯤꯁꯤꯅꯕ꯭ꯔꯣ
ꯍꯣꯏ ꯍꯣꯏ
ꯀꯔꯤ ꯃꯔꯝꯗ ꯁꯥꯟꯅꯩꯌꯦ
ꯀꯕꯥ ꯅꯪꯗꯤ ꯃꯈꯣꯟ ꯇꯥꯗꯦ ꯚ ꯑꯩ ꯐꯖꯅ ꯉꯥꯡꯑꯣ
ꯀꯔꯤ ꯃꯔꯝꯗ ꯁꯥꯟꯅꯒꯦ
ꯑꯣ ꯑꯩꯈꯣꯏ ꯁꯤ ꯑꯦꯛꯖꯥꯝꯒꯤ ꯃꯇꯥꯡꯗ ꯑꯣꯏꯔꯤꯁꯅꯏꯗ ꯑꯦꯁ ꯑꯦ
ꯃꯁꯤꯒꯤ ꯑꯦꯞꯁꯤꯗꯤ ꯐꯖꯅ ꯐꯪꯁꯟ ꯇꯧꯗꯦꯗ
ꯀꯔꯤꯕ
ꯃꯁꯤꯒꯤ ꯑꯦꯞꯁꯤꯗ ꯐꯖꯅ ꯐꯪꯁꯟ ꯇꯧꯗꯦꯕ
ꯑꯗꯨꯅꯦ ꯑꯗꯨꯅꯦ ꯐꯖꯅ ꯐꯁ ꯐꯪꯁꯟ ꯇꯧꯗꯦꯕ ꯚꯤꯌꯑꯣ ꯑꯥꯏ ꯄꯤ ꯀꯣꯜꯁꯨ ꯑꯣꯏꯕꯒꯤꯅꯦ ꯑꯁꯤ ꯚꯤꯌꯑꯣ ꯑꯥꯏ ꯄꯤ ꯀꯣꯜꯁ ꯔꯦꯀꯣꯔꯗꯤꯡꯒꯤꯅꯦꯕꯀꯣ ꯃꯈꯣꯏꯁꯦ ꯄꯩꯁꯥ ꯄꯤꯔꯤꯒ ꯇꯧꯕꯅꯦ ꯁꯤꯁꯦ ꯑꯩꯈꯣꯏ ꯑꯩꯈꯣꯏ ꯏ ꯃꯥꯖꯣꯞꯁꯨ ꯑꯁꯤ ꯂꯩꯅꯤꯉꯥꯏ ꯇꯧꯋꯦ ꯑꯗꯣ ꯌꯥꯝ ꯊꯥꯡꯉꯦꯁ
ꯑꯣ ꯁꯤ ꯀꯣꯜ ꯇꯧꯕꯁꯦ
ꯑꯣꯀꯦ ꯖꯁ ꯉꯥꯏꯈꯧꯒ ꯑꯩ ꯑꯩꯒꯤ ꯑꯦꯌꯥꯔꯕꯠꯁ ꯑꯃ ꯂꯧ ꯑꯁ ꯍꯧꯖꯤꯛ ꯑꯁꯤꯗ ꯃꯤꯅꯤꯠ ꯇꯔꯥ ꯀꯣꯜ ꯇꯧꯕ ꯅꯪꯉꯣꯏ ꯥꯏ ꯑꯩ ꯆꯥꯛ ꯆꯥꯗ꯭ꯔꯤ
ꯅꯪ ꯀꯔꯤ ꯇꯧꯔꯤꯒꯦ ꯑꯩ ꯃꯤꯅꯤꯠ ꯇꯔꯥ ꯁꯨꯔꯅꯤ ꯃꯤꯅꯤꯠ ꯇꯔꯥ ꯁꯨꯔꯅꯤ ꯉꯥꯏꯍꯥꯛꯇꯪ ꯉꯥꯏꯔꯣ ꯑꯗꯨꯝ
ꯅ ꯉꯇ ꯉ ꯌꯥꯝꯃꯦ ꯍꯧ ꯁꯤ ꯇꯤꯟꯅꯁꯤ ꯉꯥꯡꯁꯦ
ꯇꯥꯛꯁꯇꯨ ꯃꯉꯥ ꯁꯨꯔꯗꯤ ꯁꯦꯟ ꯇꯧꯒꯗꯔꯕ ꯃꯥꯒꯤ ꯄ꯭ꯔꯣꯁꯦꯁꯇꯣ ꯍꯥꯏꯔ ꯅꯪ ꯑꯃꯁꯨ ꯍꯥꯏꯗꯦ ꯌꯦ
ꯌꯥꯏꯅꯦ ꯌꯥꯏꯅꯦ ꯑꯣꯏꯔꯤ ꯁꯕꯤꯅꯦ ꯁꯤ
ꯃꯥꯒꯤ ꯇꯥꯛꯁꯇꯣ
ꯀꯕꯥ
ꯃꯥꯒꯤ ꯇꯥꯛꯁꯇꯨ ꯃꯉꯥ ꯃꯉꯥ ꯁꯤꯗ ꯇꯥꯛꯁ ꯃꯉꯥ ꯄꯤꯔꯤꯑꯕ ꯃꯣꯏꯅꯀꯣ
ꯑꯥ ꯑꯥ
ꯑꯗ ꯑꯃ ꯉꯁꯥꯏ ꯀꯣꯜ ꯇꯧꯕꯒꯤ ꯑꯃ ꯇꯧꯈ꯭ꯔꯦ ꯑꯣ ꯐꯨꯜ ꯇꯧꯗ꯭ꯔꯤ ꯑ ꯃꯉꯥ ꯁꯣꯍꯜꯂꯒ ꯁꯦꯞ ꯇꯧꯒꯗꯧꯕ꯭ꯔꯥ ꯚꯦꯂꯤꯗꯦꯁꯟꯒꯤꯗꯃꯛ
ꯌꯦꯁ ꯌꯦꯁ ꯌꯦꯁ ꯃꯉꯥ ꯁꯨꯔꯀꯥꯟꯗꯀꯣ
ꯁꯠ ꯁꯠ
ꯅꯪꯅꯁꯨ ꯌꯥꯏ ꯑꯩꯅꯁꯨ ꯌꯥꯏ
ꯑꯗꯨꯒ ꯑꯗꯨ ꯑꯩꯒꯤ ꯑꯩꯒꯤ ꯌꯨ ꯄꯤ ꯑꯦꯀꯥꯎꯟꯒꯤ ꯂꯡ ꯇꯧꯕ ꯌꯥꯗ꯭ꯔꯤꯅꯦ ꯐꯥꯔꯁ ꯔꯨꯄꯤꯁꯇꯨ ꯑꯔꯟ ꯇꯧꯈꯤꯕꯣꯅ ꯍꯥꯏꯔꯛꯑꯦꯅꯦ
ꯑꯗꯨ ꯄꯦꯃꯦꯟ ꯃꯊꯛꯇ ꯄꯦꯃꯦꯟ ꯍꯥꯏꯕ ꯑꯃ ꯂꯩꯕ ꯅꯠꯇ꯭ꯔꯣ ꯑꯗꯨꯗ
ꯍꯣꯏ ꯑꯗꯨꯗ ꯄꯦꯃꯦꯟꯗꯨꯗ ꯑꯩꯅ ꯑꯦꯀꯥꯎꯟꯗꯨ ꯂꯤꯡ ꯇꯧꯒꯦꯅ ꯇꯧꯕꯗꯣ
ꯑꯥ
ꯐꯥꯔꯁ ꯑꯔꯟ ꯔꯨꯄꯤꯁ ꯇꯨ ꯍꯥꯏꯅ ꯊꯥꯔꯤꯑꯕ ꯁ
ꯈꯪꯗ꯭ꯔꯦ ꯑꯗꯣ ꯑꯦ ꯌꯨ ꯒꯦꯠ ꯇꯨ ꯏꯠ ꯅꯪꯇꯪ ꯋꯥꯔꯤ ꯑꯦꯕꯥꯎꯠ ꯐꯥꯔꯁꯤ ꯊꯕꯛꯇꯣ ꯄꯥꯡꯊꯣꯛꯑꯣ ꯑꯗꯨ ꯑꯣꯏꯔꯗꯤ ꯄꯩꯁꯥꯗꯤ ꯁꯨꯝ ꯂꯑꯀꯅꯤ ꯁ
ꯑꯗꯣ ꯐꯪꯗꯤ ꯐꯪꯒꯗ꯭ꯔꯣ ꯅꯪ ꯁꯤꯕꯨ ꯐꯥꯒꯤꯔꯣꯁꯦꯡꯕꯤꯔꯣ
ꯐꯗꯣ ꯇꯧꯅ
ꯃꯤꯅꯤꯠ ꯁꯤꯗ ꯃꯤꯅꯤꯠ
ꯅꯪꯅ ꯊꯟꯗ ꯃꯇꯝ ꯅꯪꯅ ꯊꯟꯗ ꯃꯇꯝ ꯃꯥꯡꯕꯅ ꯇꯦ ꯑꯩꯁꯨ ꯃꯇꯝ ꯃꯥꯡꯉꯦꯣ ꯑꯣꯥꯉꯣꯟꯗ ꯑꯣꯏꯣꯏ ꯁꯥꯔꯤꯁꯦ
ꯃꯤ ꯌꯥꯝ ꯨ ꯁꯤꯠꯇ ꯋꯥꯅꯤ ꯃꯇꯥꯡꯁꯦ
ꯑꯁꯣꯛ ꯅꯀꯣ ꯑ ꯑꯁ ꯍꯥꯏꯁꯐ ꯁꯤꯗ ꯑꯩꯕꯅꯤꯁꯤꯗ ꯃꯤꯅꯤꯠ ꯃꯃꯥꯡ ꯅꯪ ꯀꯣꯜ ꯇꯧꯗꯧꯕ ꯃꯃꯥꯡ ꯅꯪ ꯉꯥꯡꯉꯦꯕ ꯑꯗꯣ ꯁꯨꯃꯥꯏꯅ ꯇꯧꯋꯦ ꯑꯦꯁ ꯁꯤ ꯑꯦꯁ ꯁꯤ ꯃꯥꯅ ꯊꯥꯛꯑ ꯍꯥꯏꯕꯗꯣ ꯑꯦꯁꯤ ꯁꯤꯁꯤꯒ ꯈꯛꯇ ꯊꯥꯒꯅꯨ ꯑꯦꯁ ꯁꯤꯒꯤ ꯂꯩꯕ ꯑꯦꯛꯖꯥꯝ ꯃꯈꯥꯏꯗꯨꯣ ꯁꯨꯝ ꯃꯊꯪ ꯃꯊꯪ ꯊꯥꯛꯑꯣ ꯑꯗꯨꯗ ꯏꯗꯤ ꯃꯥꯒꯤ ꯇꯟ ꯃꯥꯟꯅꯕꯅꯤꯅ ꯀꯣ
ꯌꯦꯁ
ꯁꯤꯖꯦꯜ ꯑꯣꯏꯒꯦꯔꯥ ꯀꯔꯤ ꯑꯣꯏꯒꯦꯔꯥ ꯊꯥꯋꯥꯗ ꯑꯣꯏꯔꯗꯤ ꯄꯦꯇꯔꯟ ꯃꯅꯥꯕꯅꯤ ꯅꯪ ꯀꯣꯝꯐꯣꯔꯇꯦꯕꯜ ꯑꯣꯏꯒꯅꯤꯅ ꯍꯥꯏꯕ ꯑꯗꯣ ꯄ꯭ꯂꯁ ꯅꯪ ꯃꯥꯒꯤ ꯑꯦꯁ ꯖꯤ ꯊꯥꯕ ꯀꯥꯟꯗ ꯃꯥꯒꯤ ꯑꯦꯟꯚꯥꯏꯔꯣꯟꯃꯦꯟꯗꯣ
ꯎꯝ
ꯐꯁꯣꯁ ꯁꯤꯁꯦ ꯍꯥꯏꯌꯦ ꯑꯦꯚ꯭ꯔꯤ ꯑꯦꯁ ꯑꯦ ꯁꯤꯒꯤꯁꯦ ꯊꯥꯛꯑꯣ ꯕꯦꯇꯔꯟ ꯃꯅꯥꯌꯦ ꯄ꯭ꯂꯁ ꯃꯥꯒꯤ ꯑꯦꯟꯚꯥꯏꯔꯣꯟꯃꯦꯟꯁꯨ ꯃꯥꯟꯅꯥꯩ ꯆꯪꯕ ꯆꯦꯛꯀꯤꯡ ꯇꯧꯕ ꯐꯝꯕ ꯀꯩꯀꯩ ꯃ ꯑꯗꯨꯒꯤ ꯇꯧ ꯑꯗꯣ ꯐꯥꯔꯁꯇ ꯐꯣꯀꯁ ꯇꯧꯒꯗꯕꯁꯦ ꯄ꯭ꯔꯤꯚꯤꯌꯁ ꯏꯔ ꯀꯨꯣꯏꯁꯟꯗ ꯄꯥꯎ ꯍꯥꯏꯌꯦ ꯐꯥꯔꯁꯇ ꯐꯣꯀꯁ ꯇꯧꯕꯁꯦ ꯄ꯭ꯔꯤꯚꯤꯌꯁ ꯏꯌꯥꯔ ꯀꯩꯁꯨ ꯇꯧꯕꯅꯨ ꯄꯤꯨ ꯀ꯭ꯌꯨ ꯇꯧꯒꯗꯕ ꯑꯗꯨꯒ ꯅꯤꯇꯤꯒꯤ ꯃꯣꯛ ꯑꯃ ꯁꯣꯏꯗꯕꯤꯗ ꯄꯤꯒꯗꯕ ꯅꯤꯇꯤꯒꯤ
ꯑꯣꯀꯦ ꯁꯣꯖꯤ ꯖꯤ ꯑꯦꯁꯁꯨ ꯑꯗꯨꯝ ꯄꯤꯏ ꯀ꯭ꯌꯒꯤꯗꯨ ꯌꯦꯡ꯭ꯔꯣ ꯍꯥꯏꯕ꯭ꯔꯣ
ꯌꯦꯁ ꯌꯦꯁ ꯄꯤꯌꯣꯔ ꯀ꯭ꯌꯨꯗ ꯌꯦꯡꯉꯣ ꯍꯥꯏꯕ ꯑꯗꯣ ꯄꯤꯌꯣꯔ ꯀ꯭ꯌꯨꯗ ꯌꯦꯡꯉꯣ ꯃꯣꯛ ꯇꯦꯁ ꯑꯦꯕ꯭ꯔꯤꯗꯦ ꯑꯃ ꯑꯅꯤ ꯑꯃ ꯑꯅꯤ ꯇꯧꯔꯣ ꯑꯗꯨꯒ ꯍꯣꯏ ꯌꯧꯕ ꯃꯥꯅ ꯃꯥ ꯍꯧꯖꯤꯛ ꯇꯧꯔꯤꯁꯦ ꯍꯥꯥ ꯑꯃ ꯋꯥꯠꯂꯦ ꯑꯦꯛꯖꯥꯝ ꯃꯥꯥꯡ ꯊꯥ ꯑꯃ ꯋꯥꯠꯂꯦ ꯍꯥꯏꯕ ꯀꯥꯟꯗꯣ ꯅꯣꯡꯃꯗ ꯑꯃꯛ ꯃꯉꯥ ꯃꯉꯥ ꯄꯤꯌꯦ ꯍꯌꯦꯌꯦꯦ ꯑꯗꯨ ꯇꯧꯋꯦ ꯃꯣꯛ ꯄꯤꯕ ꯀꯥꯟꯗ ꯅꯪ ꯑꯣ ꯇꯣꯄꯤꯛ ꯑꯁꯤ ꯏꯝꯄꯣꯔꯇꯦꯟꯅꯦ ꯍꯥꯏꯕꯗꯤ ꯃꯣꯛꯁꯦ ꯔꯤꯒꯨꯂꯔꯂꯤ ꯁꯨꯝ ꯄꯤꯕ ꯀꯥꯟꯗ ꯏꯝꯄꯣꯔꯇꯦꯟ ꯇꯣꯄꯤꯛ ꯃꯌꯥꯝꯁꯦ ꯅꯤꯡꯁꯤꯡꯉꯦ ꯍꯥꯏꯕ ꯄꯥꯗ꯭ꯔꯁꯨꯀꯣ
ꯑꯗꯨꯗꯤ ꯑꯩꯅ ꯑꯗꯨꯃꯥꯏꯅ ꯇꯧꯔꯗꯤ ꯑꯩꯁꯦ ꯁꯤꯆꯦꯜ ꯊꯣꯛꯀꯗꯧꯕ ꯃꯥꯥꯟꯕ꯭ꯔꯣ ꯃꯑꯣꯡꯁꯦ ꯇꯥꯕ꯭ꯔꯥ
ꯍꯥꯏ ꯍꯣ ꯖꯁꯃꯤ ꯋꯥꯟ ꯁꯦꯀꯦꯟ ꯐꯣ ꯑ ꯁꯨꯃꯥꯏ ꯇꯧꯋꯦ ꯀꯔꯤ ꯍꯥꯏꯕꯥꯎꯖꯤ ꯀꯗꯣꯑ
ꯑꯩꯁꯨ ꯑꯗꯨꯃꯥꯏꯅ ꯇꯧꯔꯗꯤ ꯊꯣꯛꯀꯗꯧꯕ ꯃꯥꯟꯕ꯭ꯔꯣ
ꯍꯣꯏ ꯋꯤꯗꯤꯟ ꯋꯥꯟ ꯃꯟ ꯑꯗꯨꯋꯥꯏꯗꯣ ꯃꯣꯛ ꯃꯉꯥ ꯃꯉꯥ ꯄꯤꯌꯣ ꯑꯗꯨ ꯑꯣꯏꯔꯗꯤ ꯃꯣꯛ ꯄꯤꯕ ꯀꯥꯟꯗ ꯅꯪ ꯃꯣꯛꯀ ꯍꯧꯖꯤꯛ ꯄ꯭ꯔꯤꯚꯤꯁ ꯌꯌꯥꯔꯒꯤꯗꯣ ꯍꯥꯟꯅ ꯄꯤꯌꯣ ꯑꯗꯨꯒ ꯍꯧꯖꯤꯛ ꯅꯛꯄ ꯀꯥꯟꯗ ꯃꯣꯛ ꯃꯉꯥ ꯃꯉꯥ ꯄꯤꯕ ꯍꯧꯔꯣ ꯑꯗꯨ ꯑꯣꯏꯔꯗꯤ ꯅꯪ ꯀꯣꯏꯁꯟ ꯏꯝꯄꯣꯔꯇꯦꯟ ꯑꯣꯏꯕꯗꯣ ꯅꯪ ꯁꯨꯝ ꯈꯥꯡꯅꯅꯤ ꯍꯥꯏꯅꯤ ꯑꯗꯨꯒꯣ ꯃꯥꯅ ꯑꯦꯁ ꯁꯤꯒꯤ ꯀꯔꯤ ꯑꯦꯛꯖꯥꯝ ꯑꯇꯩꯒ ꯈꯦꯠꯅꯕꯁꯦ ꯀꯔꯤ ꯀꯔꯤ ꯀꯔꯤꯔꯥ ꯍꯥꯏꯕ ꯀꯥꯟꯗ ꯀꯣꯏꯏꯁꯟ ꯎꯕ ꯍꯦꯛꯀꯣ ꯅꯪ ꯑꯟꯁꯔ ꯈꯪꯗ꯭ꯔꯁꯨ ꯅꯪ ꯃꯥꯒꯤ ꯀꯣꯏꯁꯟꯗꯣ ꯄꯥꯗꯕꯤꯗ ꯃꯥꯒꯤ ꯐꯣꯔꯃꯨꯂꯥ ꯈꯪꯗꯦ ꯃꯥꯒꯤ ꯈꯪꯒꯗꯕꯅꯦ ꯑꯩꯌꯦ ꯅꯪꯅ ꯑꯗꯨꯗ ꯃꯇꯝ ꯂꯩꯇꯦ ꯋꯤꯗꯤꯟ ꯇꯦꯟ ꯁꯦꯀꯦꯟ ꯋꯤꯗꯤꯟ ꯇ꯭ꯋꯦꯟꯇꯤ ꯁꯦꯀꯦꯟꯁ ꯑꯗꯨ ꯈꯣꯠꯄ ꯍꯩꯒꯗꯕꯅꯦ ꯑꯩ ꯑꯗꯨ ꯍꯩꯗ꯭ꯔꯗꯤ ꯁꯤ ꯊꯣꯛꯄ ꯌꯥꯝ ꯂꯨꯑꯦ
ꯋ ꯇꯋ ꯇꯋ ꯇꯦꯟ ꯇ꯭ꯋꯦꯟꯇꯤ ꯁꯦꯀ ꯃꯦꯠꯁ ꯀꯣꯏꯁꯟꯁꯨ ꯂꯣꯏ ꯈꯣꯠꯀꯗꯧꯕ
ꯃꯦꯆ ꯈꯦꯇ ꯅ ꯑꯇꯁ ꯑꯇꯏꯁꯨ
ꯑꯗꯨ ꯑꯗꯨꯗꯤ ꯈꯪꯉꯤꯅꯤ ꯑꯗꯨ ꯃꯥ ꯃꯦꯠꯁꯇꯨ ꯀꯃꯥꯏꯅ ꯑꯦꯄ꯭ꯔꯣꯁ ꯇꯧꯕ ꯅꯤ
ꯐꯥꯔꯁ ꯃꯥꯅ ꯍꯥꯏꯔꯤꯁꯦ ꯕꯦꯁꯤꯛꯇ ꯄꯥꯎꯑꯣ ꯀꯣ ꯦꯁꯛꯁꯤ ꯀꯝꯄꯜꯁꯔꯤꯦꯁ ꯈꯪꯗ꯭ꯔꯗꯤ ꯅꯪ ꯁꯣꯔꯠꯀꯥꯠ ꯇꯧꯔꯁꯨ ꯀꯣꯏꯁꯟ ꯈꯔ ꯇꯨꯋꯁ ꯇꯧꯕꯥꯟꯅ ꯅꯪ ꯁꯨꯛꯇꯇꯥ ꯒ꯭ꯌꯥꯟ ꯁꯨꯇꯥ ꯇꯥꯔꯣꯏꯌꯦ
ꯄꯁꯤꯛ ꯄꯥꯏ ꯑꯗꯨꯕꯨ ꯑꯩ ꯒ꯭ꯌꯥꯟ ꯁꯨ ꯇ ꯇꯥꯗꯦ
ꯑꯗꯨꯒꯤ ꯍꯣꯏ ꯑꯗꯨꯒꯤ ꯄꯤꯌꯣꯔ ꯀ꯭ꯌꯨ ꯈꯣꯜꯂꯣ ꯕꯦꯁꯤꯛ ꯑꯗꯨꯗ ꯕꯦꯁꯤꯛ ꯈꯛꯇ ꯄꯥꯉꯌꯦ ꯄꯤꯌꯣꯔ ꯀ꯭ꯌꯨ ꯈ ꯈꯣꯜꯂꯒ ꯕꯦꯁꯤꯛꯇꯣ ꯄꯥꯝꯃꯤꯟꯅꯕ ꯑꯗꯨ ꯑꯣꯏꯔꯗꯤ ꯃꯥꯒꯤ ꯇ꯭ꯔꯦꯟꯁꯇꯣ ꯈꯪꯉꯦꯕ ꯌꯦ ꯌꯦꯁ ꯌꯦꯁ ꯄꯨ ꯀꯌꯨ ꯁꯨꯈꯂ ꯍ ꯃꯥꯒꯤ ꯕꯦꯁꯤꯛ ꯑꯗꯨꯝ ꯄꯥꯃꯤꯟꯅꯕ ꯁꯣꯔꯠ ꯀꯠ ꯕꯦꯁꯤꯛ ꯄꯥꯏꯃꯤꯟꯅꯕ ꯀꯣ ꯑꯗꯣ ꯄꯥꯏꯃꯤꯟꯅꯔꯀꯥꯟꯁꯨ ꯃꯊꯪ ꯃꯊꯪꯪꯉ ꯈꯪꯒꯅꯤ ꯍꯥꯏꯌꯦ ꯑꯗꯣ ꯃꯤ ꯃꯌꯥꯝꯅ ꯍꯧꯖꯤꯛ ꯇꯧꯔꯤꯁꯦ ꯃꯦꯠꯁꯅꯦ ꯔꯤꯖꯅꯤꯡꯅꯦ ꯏꯪꯂꯤꯁꯅꯦ ꯑꯁꯤ ꯑꯍꯨꯝꯗ ꯏꯁꯀꯣꯔ ꯇꯧꯒꯗꯕ ꯖꯤ ꯑꯦꯁ ꯗꯤ ꯏꯁꯀꯣꯔ ꯇꯧꯕ ꯌꯥꯝ ꯂꯨꯏ ꯍꯥꯏꯌꯦ ꯑꯦ ꯃꯥꯔ ꯃꯉꯥ ꯁ꯭ꯀꯣꯔꯠ ꯇꯧꯕ ꯃꯥꯔꯛ ꯇꯔꯥ ꯁꯀꯣꯔꯠꯧꯕ ꯊꯥꯖꯕ ꯌꯥꯗꯦ ꯑꯩ ꯂꯥꯛꯇꯁꯨ ꯌꯥꯝ ꯗꯤꯄꯦꯟ ꯇꯧꯋꯦ ꯑꯗꯨꯒꯤ ꯖꯁ ꯃꯥꯒꯤ ꯄꯤꯌꯨ ꯑꯥꯏ ꯀ꯭ꯌꯨꯒ ꯃꯨꯗ ꯈꯣꯠꯄ ꯀꯥꯟꯗ ꯅꯪ ꯖꯤ ꯑꯦꯁ ꯀꯗꯤ ꯁꯨꯝ ꯌꯥꯔꯅꯤ ꯍꯥꯏꯌꯦ ꯍꯥꯏꯕꯗꯤ
ꯑꯗꯨꯅꯤ ꯑꯩꯅ ꯍꯥꯏꯗ꯭ꯔꯥ ꯖꯤ ꯑꯦꯁ ꯇꯤ ꯌꯥꯝ ꯋꯥ ꯁ ꯑꯣꯏꯌꯦ
ꯀꯕꯥ ꯀꯕꯥꯛ ꯄꯔꯁꯦ ꯏꯁꯇꯥꯗꯤ ꯏꯧꯔꯒꯀꫭ ꯃꫭꯛ ꯄꯤꯌ꯭ꯔꯒꯤꯗ ꯃꯥꯒꯤ ꯍꯧꯖꯤꯛ ꯇꯣꯄꯤꯛ ꯂꯥꯛꯄ ꯃꯌꯥꯝꯗꯣ
ꯎꯝ
ꯑꯗꯨ ꯑꯗꯨꯗ ꯄꯥꯔꯣ ꯍꯥꯏꯌꯦ ꯎꯝ ꯂꯥꯏꯔꯤꯛꯇ ꯂꯥꯏꯔꯤꯛ ꯂꯩꯔꯒ ꯄꯥꯒꯅꯨ ꯌꯥꯏꯌꯦ ꯂꯥꯏꯔꯤꯛ ꯂꯩꯔꯒ ꯄꯥꯒꯅꯨ ꯁꯤꯒꯤꯖꯦ ꯂꯥꯏꯔꯤꯛ ꯂꯩꯔꯒ ꯄꯥꯒꯅꯨ ꯖꯁ ꯃꯥꯒꯤ ꯃꯣꯛ ꯑꯃꯤꯌ꯭ꯔꯒꯤꯗ ꯄꯥꯔꯀꯥꯟꯗ ꯃꯥꯒꯤ ꯇꯣꯄꯤꯛ ꯊꫭꯂꯛꯄꯗꯣ ꯑꯗꯨꯒꯤꯗꯣ ꯇꯣꯄꯤꯛ ꯊꯤꯊꯤꯔꯒ ꯄꯥꯎ ꯍꯥꯏꯌꯦ ꯑꯗꯨꯅ ꯖꯤ ꯑꯦꯁ ꯀꯤꯗꯤ ꯈꯅꯩ ꯖꯤ ꯔꯤꯖꯅꯤꯡꯒꯤꯗꯤ ꯅꯪ ꯃꯣꯛꯁꯨꯝ ꯈꯣꯠꯄ ꯀꯥꯟꯗꯥ ꯁꯦ ꯃꯁꯥꯅ ꯁꯨꯝ ꯌꯥꯒꯅꯤ ꯍꯥꯏꯌꯦ ꯍꯧꯖꯤꯛ ꯏꯪꯂꯤꯁꯀꯤꯁꯦ ꯃꯤ ꯃꯌꯥꯝꯁꯦ ꯃꯌꯥꯡi ꯃꯆꯥꯈꯣꯏꯁꯨꯅꯦ ꯑꯩꯈꯣꯏ ꯑꯥ
ꯔꯤꯖꯅꯤꯡ ꯏꯪꯂꯤꯁ ꯃꯦꯠꯁꯀꯤꯗ ꯑꯗꯨꯝ ꯃꯣꯛ ꯃꯣꯛꯇ ꯊꫭꯂꯛꯄ ꯀꯣꯏꯁꯟꯗꯨꯅ ꯌꯥꯔꯅꯤ ꯍꯥꯏꯕ
ꯌꯦꯁ ꯌꯦꯁ ꯌꯦꯁ
ꯏꯪꯂꯤꯁꯀꯤꯁꯨ
ꯏꯪꯂꯤꯁꯀꯤꯁꯦ ꯁꯨꯃꯥꯏꯅ ꯇꯧꯋꯦ ꯏꯪꯂꯤꯁꯀꯤꯁꯦ ꯑ ꯌꯦꯡꯕ ꯀꯥꯟꯗꯗꯤ ꯌꯥꯝ ꯂꯥꯏꯕ ꯈꯣꯠꯄ ꯀꯥꯟꯗꯁꯨ ꯁꯨꯝ ꯆꯨꯝꯃꯦ ꯆꯨꯝꯃꯦꯅ ꯁꯨꯝ ꯂꯩꯕ ꯑꯗꯨꯗ ꯃꯦꯟ ꯑꯣꯏꯅꯗꯤ ꯂꯥꯟꯕꯗꯣ ꯑꯗꯨꯒꯤ ꯏꯪꯂꯤꯁꯀꯤꯁꯨꯨ ꯃꯥꯒꯤ ꯕꯦꯁꯤꯛ ꯐꯖꯅ ꯈꯪꯉꯣꯌꯦ ꯑꯗꯣ ꯃꯥꯅ ꯇꯦꯂꯦꯒ꯭ꯔꯥꯝ ꯑꯃ ꯃꯥ ꯔꯤꯀꯃꯦꯟ ꯇꯧꯋꯦ ꯗ ꯄꯟꯗꯤꯠꯁ ꯀꯣ ꯑꯗꯨꯗ ꯅꯣꯠꯁ ꯌꯦꯡꯉꯣꯏꯌꯦ ꯑꯗꯨꯒꯤ ꯅꯣꯠꯁꯇꯒꯤ ꯄꯥꯑꯣ ꯍꯥꯏꯌꯦ ꯂꯥꯏꯔꯤꯛ ꯑꯩꯈꯣꯏ ꯕꯨꯛ ꯑꯊꯥ ꯑꯊꯥꯕ ꯂꯥꯏꯔꯤꯛ ꯂꯩꯔꯒ ꯄꯥꯕꯁꯨ ꯀꯅꯥꯗ ꯍꯌꯦ ꯀꯨꯏꯅ ꯆꯠꯄ ꯀꯨꯏꯅ ꯄꯥꯕ ꯉꯝꯗꯦ ꯔꯤꯚꯤꯖꯟꯁꯨ ꯇꯧꯕ ꯉꯝꯗꯦ ꯑꯗꯨꯒꯤ ꯗ ꯄꯟꯗꯤꯁꯇꯒꯤ ꯇꯦꯂꯦꯒ꯭ꯔꯥꯝ ꯅꯣꯠ ꯁꯦꯝꯃꫭ ꯂꯩꯌꫭ ꯑ ꯁꯤ ꯑ ꯂꯧꯋꫭ ꯗꯥꯎꯂꫭꯠ ꯇꯧꯔꯥ ꯄꯥꯔꯣ
ꯑꯁꯤꯅꯦ ꯍꯥꯏꯔꯣ ꯅꯪ ꯍꯅꯤꯡꯕ ꯍꯜꯂꯣ ꯍꯜꯂꯣ
ꯈꯩꯔ
ꯑꯁ ꯑꯩꯅ ꯉꯥꯡꯈ꯭ꯔꯦ ꯍꯧꯖꯤꯛ ꯅꯤꯌꯨ ꯇꯥꯀꯁ ꯄꯨꯨꯒꯗꯧꯔꯤꯕ ꯚꯥꯏ ꯅꯪ ꯉꯥꯡꯉꫭ
ꯑꯩꯅ ꯍꯥꯏꯒꯦ ꯃꯥꯒꯤꯗꯨꯗꯤ ꯑꯗꯨ ꯑꯣꯏꯗꯤ ꯖꯤ ꯄꯤ ꯑꯦꯁ ꯁꯦ ꯌꯝ ꯕꯥꯁ ꯇ꯭ꯔꯦꯅꯥ
ꯑꯗꫭ ꯇꯣꯄꯤꯛ ꯈꯟ ꯈꯜꯂꯒ ꯄꯥꯒꯗꯕ ꯅꯪ ꯃꯣꯛꯀ ꯄꯤ ꯋꯥꯏ ꯀꯤꯌꯨ ꯈꯣꯠꯄ ꯀꯥꯟꯗ ꯈꯪꯒꯅꯤ ꯍꯥꯏꯌꯦ
ꯐꯦꯁꯇꯤꯚꯦꯜꯅꯦ ꯑ ꯌꯥꯝ ꯂꯩꯌꯦꯕ
ꯃꯣꯛ ꯃꯣꯛ ꯑꯄꯤꯌ꯭ꯔꯒꯤ ꯈꯣꯠꯄ ꯀꯥꯟꯗ ꯈꯪꯒꯅꯤ ꯍꯥꯏꯕ
ꯑꯗꯨꯗꯤ ꯑꯩꯗꯤ ꯃꯦꯁꯇꯗꯤ ꯇ꯭ꯋꯦꯟꯇꯤꯗꯗꯤ ꯇ꯭ꯋꯦꯟꯇꯤ ꯁꯨꯛꯉ ꯉꯝꯃꯣꯏ ꯑꯩꯅ ꯀꯌꯥꯃꯨꯛ ꯍꯣꯠꯅꯔꯁꯤ
ꯎꯝ ꯑꯗꯨꯗꯤ ꯅꯪ ꯅꯁꯥ ꯊꯥꯖꯗꯕꯒꯤꯅꯦꯦꯀꯟ ꯖꯔꯅꯤ ꯍꯧꯕ ꯍꯧꯕꯁꯨ ꯍꯧꯗꯅ ꯗ ꯑꯗꯨꯒ
ꯅꯪꯁꯨ ꯇ꯭ꯋꯦꯟꯇꯤ ꯐꯥꯏꯚ ꯀꯣꯏꯁꯟ ꯇ꯭ꯋꯦꯟꯇꯤ ꯐꯥꯏꯚ ꯀꯣꯏꯁꯟ ꯐꯤꯐꯇꯤ ꯃꯤꯅꯠꯁ ꯅ ꯃꯦꯁ
ꯉꯝꯒꯨꯅꯤ ꯍꯥꯏꯗꯤ ꯉꯝꯒꯅꯤ ꯍꯌꯦꯡ ꯊꯥꯒꯗꯧꯕ ꯅꯠꯇꯦ ꯊꯥ ꯑꯍꯨꯝ ꯃꯊꯕ ꯊꯥꯒꯗꯕꯅꯤ
ꯍ ꯊꯥꯍꯨꯝꯗ ꯊꯥꯔꯁꯨ ꯅꯪ ꯁꯨꯛꯪꯉꯝꯃꯣꯏ ꯁꯦꯡꯅ ꯍꯥꯏꯕꯤꯒꯗ
ꯑ ꯏꯃ ꯏꯃꯒꯣ ꯑꯩ ꯑꯞꯂꯣꯗ ꯇꯧꯔꯒꯦ
ꯑꯗꯨꯗꯤ ꯃꯦꯠꯁꯇ ꯇꯦꯟ ꯔꯤꯖꯅꯤꯡꯗ ꯇ꯭ꯋꯦꯟꯇꯤ ꯏꯪꯂꯤꯁꯇ ꯇ꯭ꯋꯦꯟꯇꯤ ꯆꯦꯁꯇꯨ ꯇꯦꯟ ꯑꯦꯠꯂꯤꯁ ꯆꯦꯁꯇꯨ ꯐꯤꯐꯇꯤꯟꯗꯤ ꯂꯧꯕ ꯇꯥꯕ
ꯑꯣꯏꯔꯣꯏ ꯚꯥꯏ ꯃꯦꯠꯁ ꯔꯤꯖꯅꯤꯡꯒ ꯏꯪꯂꯤꯁꯀ ꯐꯨꯜ ꯃꯥꯔꯛꯁ ꯏꯁꯀꯣꯔ ꯇꯧꯗ꯭ꯔꯗꯤ ꯅꯪ ꯉꯝꯃꯔꯣꯏ ꯍꯥꯏꯌꯦ ꯐꯨꯜ ꯃꯥꯔꯛꯁ ꯑꯣꯜꯃꯣꯁ ꯍꯧꯖꯤꯛ ꯃꯥꯅ ꯃꯦꯠꯁꯇ ꯃꯥꯔꯛ ꯑꯃ ꯋꯥꯠꯂꯦ ꯔꯤꯖꯅꯤꯡ ꯐꯨꯜꯅꯦ ꯏꯪꯂꯤꯁꯁꯨ ꯑꯣꯜꯃꯣꯁ ꯐꯨꯜꯅꯦꯩꯌꯦ ꯃꯥꯔꯛꯁ ꯀꯌꯥꯗꯣ ꯈꯔꯗꯤ ꯋꯥꯠꯂꯦ ꯑꯗꯨ ꯑꯣꯏꯔꯁꯨ ꯃꯦꯠꯁ ꯔꯤꯖꯅꯤꯡꯒ ꯏꯪꯂꯤꯁꯇ ꯑꯣꯜꯃꯣꯁ ꯐꯨꯜ ꯃꯥꯔꯛꯁꯇꯅꯦ
ꯃꯦꯠꯁꯇ ꯃꯥ ꯐꯨꯜ ꯃꯥꯔꯛ ꯐꯪꯉꯦ
ꯃꯦꯠꯁꯇ ꯋꯥꯟ ꯃꯥꯔꯛ ꯑꯃ ꯀꯣꯏꯁꯟ ꯑꯃ ꯋꯥꯠꯂꯦ ꯍꯥꯏꯕ
ꯇ꯭ꯋꯦꯟꯇꯤ ꯐꯣꯔ ꯐꯪꯉꯦꯛꯇꯗꯤ ꯃꯥꯏ ꯃꯦꯁꯇ
ꯌꯦꯁ
ꯑꯗꯨꯗꯤ ꯄꯨꯔꯥ ꯍꯩꯕꯅꯤ ꯃꯥꯗꯤ ꯇ꯭ꯋꯦꯟꯇꯤ ꯐꯤꯇ ꯇ꯭ꯋꯦꯟꯇꯤ ꯐꯣꯔ ꯏꯁꯀꯣꯔ ꯇꯧꯕꯗꯨꯗꯤ
ꯂꯩꯦ
ꯑꯁ ꯑꯗꯨꯗꯤ ꯑꯩꯈꯣꯏꯗꯤ ꯉꯝꯃꯣꯏꯗꯕ ꯃꯦꯁꯇ
ꯑꯗꯨꯅ ꯑꯗꯨꯗꯤ ꯃꯤ ꯃꯤꯒꯤ ꯋꯥꯈꯜꯗꯁꯨ ꯂꯩꯌꯦ
ꯃꯦꯠꯁꯇꯗꯤ ꯑꯩ ꯁꯨꯡꯂꯥꯡ ꯉꯝꯃꯣꯏ ꯑꯩ ꯇꯣꯏꯅꯤ ꯇ꯭ꯋꯦꯟꯇꯤ ꯐꯥꯏꯚ ꯇ꯭ꯦꯟꯇꯤꯗꯤ ꯁꯨꯥꯏꯅ ꯑꯪꯝꯕꯅꯤ ꯁ ꯉꯥꯏꯕꯤꯒꯦ ꯇꯔꯥꯗꯤ ꯅꯝꯐꯨꯆꯤ ꯋꯥꯆꯤꯟꯗ ꯅꯪ ꯇꯔꯥꯗꯤ ꯉꯝꯅꯤ
ꯇꯥꯒꯅꯤꯀꯣ ꯇꯥꯔꯒ ꯑꯁ ꯑꯁꯦꯡꯉꯗꯤ ꯋꯥꯈꯜ ꯌꯥꯝ ꯁꯣꯜꯂꯦ ꯍꯥꯏꯒꯅꯤꯀꯣ
ꯇꯥꯒꯦ ꯇꯥꯁꯤꯅꯨ ꯑꯆꯨꯝꯕꯗꯣ ꯉꯥꯡꯁꯤ ꯀꯩꯅꯣ
ꯍ ꯅꯠꯇ ꯑ ꯈꯥꯎ ꯍꯧꯖꯤꯛ ꯍꯌꯦꯡ ꯍꯧꯖꯤꯛ ꯊꯥꯒꯗꯕ ꯅꯠꯇꯦ ꯚꯥꯏ ꯅꯪ ꯊꯥ ꯑꯍꯨꯝꯗ ꯆꯍꯤ ꯑꯃꯗ ꯅꯪ ꯂꯥꯁ
ꯅꯠꯇꯦ ꯑꯩꯅ ꯍꯥꯏꯒꯦ ꯃꯦꯠꯁꯇꯤꯀꯣ ꯃꯦꯠꯁꯇꯤ ꯁꯨꯡꯉꯥꯡ ꯉꯝꯃꯣꯏ ꯀꯣꯏꯁꯟꯗꯨ ꯀꯣꯏꯁꯟꯗꯨ ꯌꯥꯝ ꯂꯨꯏꯌꯦꯕ ꯇꯧꯔꯛꯑꯦ ꯑꯗꯨꯒ ꯐꯤꯐꯇꯤꯟ ꯃꯤꯅꯤꯠ ꯁꯤꯗ ꯅꯪ ꯇ꯭ꯋꯦꯟꯇꯤ ꯐꯥꯏꯚ ꯀꯣꯏꯁꯟꯗꯨ ꯇ꯭ꯋꯦꯟꯇꯤ ꯀꯣꯏꯁꯟ ꯇꯧ ꯍꯥꯏꯕ ꯐꯥꯎꯁꯨ ꯉꯝꯃꯣꯏꯕ
ꯁꯪꯅꯤ ꯈꯣꯡꯅꯗꯕ ꯃꯃꯥꯡꯗ ꯀꯃꯥꯏꯅ ꯁꯪꯉꯕꯣꯅꯦ
ꯎꯝ ꯃꯦꯁꯇꯤ ꯌꯥꯔꯣꯏ ꯅꯪ ꯅꯪ ꯀꯔꯞ ꯃꯦꯁꯇꯤ ꯅꯪ ꯍꯩꯔꯁꯨ ꯑꯗꯨ ꯑꯃꯨꯛꯀ ꯏꯟꯇꯨ ꯇꯧꯕ ꯄ꯭ꯂꯁ ꯇꯧꯕ ꯑꯆꯧꯕ ꯑꯆꯧꯕ ꯅꯝꯕꯔꯒꯤ ꯗꯤꯖꯤꯠ ꯅꯝꯕꯔꯒꯤ ꯄ꯭ꯂꯁ ꯇꯧꯕ ꯃꯥꯏꯅꯁ ꯇꯧꯕꯒꯤ ꯀꯔꯤꯁꯨ ꯈꯪꯗ꯭ꯔꯒꯤꯅꯪ ꯃꯇꯝꯗꯣ ꯁꯨꯡ ꯉꯝ ꯉꯝꯃꯣꯏꯕ
ꯀꯥꯜꯀꯨꯂꯦꯁꯟ ꯏꯁꯄꯤꯠ ꯏꯟꯀ꯭ꯔꯨꯕ ꯇꯧꯅꯤꯡꯉꯥꯏ ꯈꯣꯠꯂꯤꯌꯦꯅ ꯅꯪ ꯈꯣꯠꯇ꯭ꯔꯤꯕꯣ ꯌꯦꯡꯉꯣ ꯌꯦꯡꯉꯣ ꯃꯇꯝ ꯌꯧꯉꯀꯥꯟꯗ ꯈꯪꯒꯅꯤ
ꯌꯥꯔꯣꯏ ꯃꯤꯅꯤꯏꯇ ꯇ꯭ꯋꯦꯟꯇꯤ ꯐꯥꯏꯑ ꯇ ꯇꯨꯋꯦꯟꯇꯤ ꯐꯥꯏꯚ ꯇꯨ ꯇꯨꯋꯦꯟꯇꯤ ꯐꫭꯔꯁ ꯊꯥꯖꯗꯦ ꯃꯥꯅ ꯍꯥꯏꯕꯗꫭ ꯇ꯭ꯋꯦꯟꯇꯤ ꯒꯨꯝꯕꯗꯤ ꯊꯥꯖꯩ
ꯑꯗꯨꯗꯤ ꯃꯤ ꯃꯤꯒꯤꯗꯤ ꯂꯩꯗꯅꯥ ꯑꯗꯣ ꯃꯥ ꯊꯥꯎ ꯐꯪꯉꯌꫭꯏ ꯀꯩꯅꯣ ꯑꯗꯨꯗꯤ ꯀꯩꯅ ꯅꯪ ꯊꯥꯖꯕ ꯊꯥꯖꯗꯕ ꯂꯩꯇꯦ ꯃꯤꯃꯤꯒꯤ ꯃꯤꯃꯤꯒꯤ ꯀꯦꯄꯦꯁꯤꯇꯤ ꯍꯥꯏꯕ ꯂꯩꯌꯦ
ꯅꯜꯐꯨꯗꯀꫭꯏ